ꯑꯣ ꯇꯥꯌꯦ ꯇꯥꯔꯦ
ꯎꯝ ꯇꯥꯔꯦ ꯇꯥꯥꯔꯦ
ꯑꯣ ꯇꯨꯝꯃꯝ ꯃꯤꯔꯣ
ꯇꯨꯝꯃꯝꯕꯅꯦ ꯆꯥꯛ ꯇꯣꯛꯑꯒ ꯉꯥꯛꯇꯪ ꯄꯣꯊꯥꯒꯦꯗ
ꯑꯩꯖꯨ ꯉꯥꯍꯥꯛ ꯇꯨꯝꯖꯦ ꯋꯦꯗꯔꯖꯦ ꯇꯨꯝꯕ ꯌꯥꯝ ꯅꯨꯡꯉꯥꯏꯅꯤ ꯍꯥꯏꯕ ꯅꯣꯏ ꯑꯗꯣꯝ ꯃꯪꯕ꯭ꯔꯣ
ꯑꯁ ꯌꯥꯝ ꯁꯥꯏꯌꯦ ꯁꯤꯗꯗꯤ
ꯑꯦ ꯑꯩꯈꯣꯏ ꯁꯤꯗ ꯅꯣꯡ ꯃꯪꯉꯦ ꯑꯩ ꯋꯦꯗꯔꯖꯦ ꯇꯨꯝꯕ ꯅꯨꯡꯉꯥꯏꯅꯤ ꯉꯥꯛꯇꯪ ꯑꯣꯢꯖꯨ
ꯉꯁꯥꯏ ꯋꯥꯏ ꯅꯣꯡꯁꯨ ꯇꯥꯔꯝꯃꯦ ꯈꯔ ꯈꯔ ꯑꯗꯣ ꯍꯧꯖꯤꯛꯅ ꯀꯩꯅꯣ ꯆꯧꯋꯦ ꯎ ꯎꯝ ꯅꯨꯡꯁꯥ ꯍꯛꯂꯧꯅꯁꯥꯏ
ꯁꯤꯗꯅ ꯅꯨꯡꯁꯥ ꯑꯃꯐꯥꯎ ꯊꯣꯛꯇꯦ ꯎꯏꯔꯨꯝ ꯎꯏꯔꯨꯝ ꯇꯧ ꯂꯩꯔꯒ ꯇꯨꯝꯕ ꯌꯥꯝ ꯅꯨꯡꯉꯥꯏꯒꯗꯕ ꯋꯦꯗꯔꯗꯣ
ꯎꯝ ꯑꯗꯨꯃꯥꯏꯅ ꯂꯩꯅꯤꯡꯉꯦ ꯍꯥꯏꯕ ꯏꯪꯁꯨ ꯏꯪꯗꯕ ꯁꯥꯁꯨ ꯁꯥꯗꯕ
ꯑꯣ ꯌꯦꯡꯉꯣꯅꯦ ꯆꯞ ꯃꯥꯟ ꯃꯐꯝ ꯑꯃꯗ ꯂꯩꯔꯁꯨ ꯌꯦꯡꯉꯣꯅꯦ ꯁꯦ
ꯑꯗꯨꯅꯦ ꯑꯩꯒꯤ ꯄꯨꯛ ꯑꯁ ꯄꯥꯠ ꯀꯨꯝꯕ ꯑꯃ ꯆꯠꯂꯒꯅꯦ ꯅꯨꯃꯤꯗꯥꯡ ꯋꯥꯏꯔꯝ ꯍꯪꯆꯤꯠ ꯂꯥꯡꯉꯒ ꯂꯩꯅꯤꯡ
ꯉꯥꯏꯍꯥꯛ ꯂꯩꯔꯒ ꯏꯪꯊꯔꯀꯥꯟꯗ ꯋꯥꯛꯀꯤꯡ ꯊꯣꯛꯑꯣ ꯑꯗꯨꯒ ꯅꯨꯡꯁꯤꯠ ꯅꯨꯡꯁꯥ ꯈꯔ ꯁꯤꯠꯂꯛꯅꯕ
ꯊꯣꯛꯎꯗꯣꯏꯅꯦ ꯄꯤꯁꯨꯝꯁꯨ ꯐꯣꯏꯔꯨꯒꯦ ꯇꯧꯕꯅꯦ
ꯑꯁ ꯄꯤꯁꯨꯝ ꯍꯥꯏꯔꯒ ꯑꯩ ꯍꯟꯅ ꯌꯦꯡꯗꯕꯒꯤꯅꯦ ꯑꯩꯁꯨ ꯂꯣꯏꯔꯦꯍꯦ
ꯖꯨꯗꯥ ꯌꯣꯡ ꯃꯁꯤꯡ ꯍꯦꯟꯕꯒꯤ ꯀꯧꯔꯛꯇꯕꯅꯤ ꯅꯪ ꯋꯥꯠꯂꯗꯤ ꯆꯠꯂꯗꯣꯏꯅꯤ
ꯑꯩꯖꯨ ꯌꯥꯔꯅꯤ ꯑꯩ ꯀꯨꯏꯔꯦ ꯍꯥꯏꯗꯤ ꯑꯩꯗꯤ ꯄꯤꯁꯨꯝ ꯐꯣꯏꯗꯦꯕ ꯑꯩꯗꯤ ꯍꯥꯏꯗꯤ ꯔꯦꯖꯔꯗꯣ ꯑꯗꯨꯅ ꯐꯥꯟꯕꯅꯦꯕ ꯑꯗꯨꯗꯣ
ꯑꯩ ꯑꯗꯨ ꯐꯥꯟꯕꯗꯣ ꯍꯦꯛꯇ ꯊꯨꯅ ꯊꯨꯅ ꯍꯧꯏ
ꯍꯣꯏ ꯑꯗꯣ ꯑꯩꯗꯤ ꯅꯥꯕꯒꯤ ꯑꯗꯨꯅ ꯑꯗꯨꯝ ꯐꯥꯜꯂꯦ ꯍꯣꯏ ꯐꯣꯏꯕꯅꯗꯤ ꯐꯩꯌꯦ ꯑꯗꯨ
ꯑꯔꯩꯕ ꯈꯨꯗꯤꯡꯃꯛ ꯂꯣꯏ ꯐꯣꯏꯗꯠꯀꯗꯝꯅꯦ
ꯑꯩꯁꯨ ꯐꯣꯏꯗꯕ ꯌꯥꯔꯔꯣꯏ ꯑꯩ ꯐꯣꯏꯒꯦꯗꯤ ꯉꯔꯥꯡꯗꯩ ꯈꯜꯂꯝꯃꯕꯅꯦ ꯌꯥꯗ꯭ꯔꯦꯅ ꯎꯕꯗꯕꯀꯣ
ꯎꯝ ꯇꯧꯐꯝ ꯈꯪꯗꯤꯌꯦ ꯁꯥꯕꯁꯦ ꯑꯁ
ꯑꯣ ꯁꯔꯖꯨꯋꯥꯏ ꯑꯗꯨ ꯑꯩꯗꯤ ꯀꯥꯂꯦꯟꯁꯦ ꯀꯌꯥ ꯄꯥꯝꯗꯦꯕ ꯑꯩꯗꯤ ꯏꯪꯊꯝꯊꯥꯅ ꯍꯦꯟꯅ
ꯑꯩꯁꯨ ꯄꯥꯝꯗꯦ ꯏꯪꯊꯝꯊꯥꯅ ꯍꯦꯜꯂꯦ
ꯎꯝ ꯆꯥꯛ ꯏꯟꯖꯥꯡꯁꯨ ꯍꯥꯎꯕ ꯑꯗꯩꯗꯤ ꯁꯥꯕꯗꯤ ꯌꯥꯝ ꯋꯥꯏꯑꯦꯕ
ꯎꯝ ꯑꯗꯩ ꯇꯨꯝꯕ ꯈꯣꯠꯄꯗꯨꯁꯨ ꯅꯨꯡꯉꯥꯏꯗꯅ ꯏꯪꯊꯝꯊꯥꯗꯗꯤ
ꯍꯣꯏ ꯑꯗꯩ ꯊꯕꯛ ꯆꯠꯊꯣꯛꯄꯗꯁꯨ ꯀꯥꯂꯦꯟꯗꯗꯤ ꯌꯥꯝ ꯋꯥꯗ꯭ꯔꯣ ꯅꯨꯡꯁꯥꯅꯦ ꯍꯨꯃꯥꯡꯅꯦ
ꯆꯣꯛꯊꯕꯅꯁꯨ ꯍꯦꯜꯂꯦ ꯁꯥꯔꯕꯅꯤꯅ
ꯀꯩ ꯌꯦꯟꯖꯥꯡ ꯆꯥꯔꯒꯦ ꯉꯁꯤꯒꯤ
ꯉꯁꯤꯁꯦ ꯁꯧꯒ꯭ꯔꯤ ꯊꯣꯡꯉꯦ ꯑꯗꯨꯒ ꯆꯥꯏ
ꯑꯣ ꯐꯔꯦ ꯑꯆꯝꯕ ꯁꯥꯕꯗꯨꯗ
ꯎꯝ ꯁꯥꯔꯀꯥꯟꯗꯗꯤ ꯑꯁꯤꯟꯕꯅ ꯐꯩꯌꯦ
ꯑꯩꯈꯣꯏꯗꯤ ꯉꯁꯤꯗꯤ ꯑ ꯕꯣꯔꯗꯤꯡꯒꯤ ꯑꯣꯏ ꯇꯧꯔꯦꯗꯣ
ꯍꯋꯥꯏ ꯇꯧꯔꯦ
ꯍꯋꯥꯏ ꯇꯥꯎꯔꯦ ꯃꯔꯨ ꯌꯥꯎꯗꯕ ꯑꯗꯣ
ꯑꯗꯨ ꯌꯨꯝꯒꯤ ꯍꯋꯥꯏꯗꯤ ꯍꯥꯎꯕꯅꯤꯗ ꯂꯩꯐꯝꯒꯤ ꯍꯋꯥꯏꯇꯕꯨ ꯍꯥꯎꯇꯕꯩ ꯋꯥꯅꯤ
ꯆꯕꯩꯗꯤ ꯌꯥꯥꯏꯌꯦ
ꯎꯝ ꯍꯋꯥꯏ ꯑꯃ ꯇꯧꯔꯒ ꯑꯂꯨ ꯑꯃ ꯀꯪꯃꯦꯠ ꯃꯦꯠꯂꯒꯅꯦ
ꯎꯝ
ꯑꯂꯨ ꯃꯦꯠꯄꯗꯣ
ꯑꯥ
ꯑꯗꯨꯒꯤꯗꯣ ꯃꯣꯔꯣꯛ ꯑꯇꯦꯛꯄꯒ ꯃꯦꯠꯄ ꯆꯥꯔꯕꯥ
ꯆꯥꯗ꯭ꯔꯤ
ꯃꯣꯔꯣꯛ ꯃꯦꯠꯄꯒ ꯃꯦꯠꯄ ꯌꯥꯝ ꯍꯥꯎꯕꯅꯦ ꯃꯣꯔꯣꯛ ꯑꯉꯥꯡꯕꯗꯨ ꯅꯠꯇꯕ ꯃꯣꯔꯣꯛ ꯑꯇꯦꯛꯄꯗꯣ
ꯇꯕꯤꯗ ꯑꯗꯨꯝ ꯃꯦꯠꯇꫭꯏꯔꫭ
ꯎꯝ ꯑꯗꯨꯝ ꯈꯤꯇꯪ ꯇꯥꯎꯔ ꯍꯣꯏ ꯑꯗꯨꯝ ꯊꯥꯎꯗꯕꯨꯗꯤ ꯈꯤꯇꯪ ꯇꯥꯎꯔꯅꯤꯀꯣ ꯇꯥꯎꯕ ꯍꯥꯏꯁꯦ ꯀꯥꯕꯣꯛ ꯀꯥꯕꯣꯛ ꯉꯧꯕꫭꯏ ꯀꯩꯕ‌ꯣꯏ ꯇꯧ ꯌꯥꯝ ꯀꯟꯅ ꯇꯥꯎꯕ ꯅꯠꯇꯦꯕ
ꯑꯣ ꯑꯣ
ꯑꯗꯨꯒ ꯑꯂꯨꯒ ꯃꯦꯠꯂ ꯆꯥꯕ ꯌꯥꯝ ꯍꯥꯎꯋꯦ ꯃꯍꯥꯎꯗꯣ ꯑꯝ ꯑꯉꯥꯡꯕꯗꯨꯗꯤ ꯄꯨꯛ ꯆꯥꯈꯠꯄꯤ ꯈꯣꯠꯄꯤ ꯇꯧꯋꯤꯗꯅꯥ
ꯑ ꯆꯥꯗꯔꯤꯗꯤ ꯑꯇ‌ꯦꯛ ꯄꯅꯥ ꯇꯧꯕꯥ ꯑꯗꯨꯑ‌ꯣꯏꯁꯨ ꯃꯅꯝ ꯅꯨꯡꯁꯤ ꯑꯃ ꯊꯣꯛꯑꯝꯅꯤ ꯃꯣꯔꯣꯛꯀꯤ
ꯎꯝ ꯑꯗꯨꯅ‌ꯦ ꯆꯥꯕꯥ ꯊꯛꯄꯩ ꯃꯔꯝꯁꯦ ꯄꯪꯆꯥ ꯆꯥꯅꯤꯡꯉꯤ ꯄꯪꯊꯛ ꯊꯛꯅꯤꯡꯉꯤ
ꯑꯃꯗꯣ
ꯎꯝ
ꯊꯔꯣꯏ ꯊꯔꯣꯏ ꯆꯦꯂꯦꯟꯁ ꯇꯧꯅꯤꯌ‌ꯦꯅꯥ ꯊꯕꯛ ꯌꯥꯝ ꯆꯤꯜꯂꯤꯕꯅꯤ
ꯀꯩ ꯍꯥꯏꯅꯣ
ꯊꯔꯣꯏ ꯆꯦꯂꯦꯟꯁ ꯇꯧꯅꯤꯅ ꯑꯩꯈꯣꯏꯒꯤꯗꯣ ꯑꯩꯈꯣꯏꯒꯤ ꯑꯩꯈꯣꯏꯒꯤ ꯂꯩꯃꯤꯟꯅꯕꯗꯣ
ꯑꯥ
ꯅꯪꯏꯒꯤ ꯅꯃꯥꯟꯅꯕꯤ ꯗꯣ ꯑꯗꯨ ꯊꯔꯣꯏ ꯆꯦꯂꯦꯟꯁ ꯇꯧꯅꯤꯅ ꯊꯕꯛ ꯌꯥꯝ ꯆꯤꯜꯂꯤꯕꯅꯦ ꯍꯥꯏꯕ ꯃꯥ ꯀꯛꯄ ꯁꯦꯝꯕ ꯁꯕꯥ
ꯀꯅꯥ ꯀꯅꯥ ꯇꯧꯗꯣꯏꯅꯣ
ꯃꯣꯏ ꯃꯣꯏ ꯃꯆꯦ ꯀꯩꯒ ꯑꯣꯏꯔ ꯃꯥꯜꯂꯦ
ꯏꯁ ꯃꯥꯒꯤꯁꯨ ꯑꯃꯥ ꯍꯥꯡꯗꯣꯔꯤ ꯖꯥꯠꯂꯥ
ꯈꯪꯗꯦ ꯑꯦ ꯅꯪꯒꯤꯁꯨ ꯑꯃꯥ ꯎꯒꯤꯅꯦ ꯑꯩ
ꯎꯝ
ꯌꯥꯗꯤ ꯌꯥꯕꯖꯥꯠꯅꯤꯀꯣ ꯎꯝ
ꯌꯥꯕꯅꯦ ꯌꯥꯕ
ꯇꯧꯔꯣꯅ ꯑꯌꯥꯕ ꯄꯤꯔꯕꯅꯦꯕ ꯅꯠꯇ꯭ꯔꯥ
ꯑꯗ‌ꯣ ꯑꯩꯒꯤ ꯅꯥꯀꯣꯡ ꯇꯥꯅꯕꯤꯁꯦ ꯅꯤꯡꯊꯝꯊꯥꯒꯤ ꯂꯩꯆꯤꯟ ꯊꯥꯕꯗꯨ ꯎꯕꯁꯤꯗ
ꯅꯀꫭꯡ ꯇꯥꯅꯕꯤꯒꯤ ꯐꯤꯕꯝꯖꯤꯅꯥ ꯐꯠꯇꯕꯁꯤꯗ
ꯎꯝ
ꯑꯗꯣ ꯅꯪ ꯊꯥꯖꯜꯂꯔꯣꯏꯗ꯭ꯔꯣ
ꯑꯁ ꯑꯩ ꯇꯜꯂꯦꯗ ꯌꯦꯡꯉꯅꯤ ꯃꯑꯣꯡ ꯍꯌꯦꯡ ꯑꯗꯥ ꯂꯩꯀꯥꯟ
ꯍꯣꯏ ꯌ‌ꯦꯡꯉ‌ꯣ ꯍꯣꯏꯅ ꯊꯥꯖꯤꯜꯂꯝꯕ ꯈꯨꯗꯤꯡ ꯇꯝꯕ ꯉꯝ ꯐꯪꯅꯤ ꯂꯩꯕꯨꯗꯤ ꯂꯩꯇꯦ ꯑꯗꯨꯑꯣꯏꯁꯨ
ꯑꯌꯥ ꯆ‌ꯦ ꯆꯥꯡ
ꯍꯥ
ꯄꯩꯁꯥꯒꯤ ꯃꯇꯥꯡꯒꯤꯗꯣ ꯂꯩꯇꯦ ꯍꯥꯏꯕ ꯇꯥꯟꯊꫭꯛꯇꯧꯕꯗꫭ
ꯍꯥꯟꯅꯒꯤꯗꯣ ꯑꯗꯨꯝ ꯇꯧꯔꯁꯨ ꯇꯧ ꯀꯩꯗꯧꯔꯒꯦ
ꯌꯥꯒꯗ꯭ꯔꯣ
ꯍꯥꯏꯗꯤ ꯌꯥꯝꯅ ꯑꯔꯨꯕ ꯅꯠꯇꯝꯅꯤꯅꯕꯀꯣ ꯌꯦꯡꯉꯣ ꯑꯩꯖꯨꯅꯦ ꯑꯩ ꯇꯥꯟꯈꯤꯕꯁꯤꯡꯗꯣ ꯂꯥꯛꯑꯗꯤ ꯇꯧꯊꯣꯛꯑꯅꯤ ꯂꯥꯛꯇ꯭ꯔꯒꯗꯤ ꯍꯥꯟꯅꯒꯤꯗ ꯇꯧꯗꯣꯔꯤꯕꯅꯤ ꯑꯩ ꯁꯨ ꯎꯄꯥꯏ ꯂꯩꯇ꯭ꯔꯗꯤ ꯎꯄꯥꯏ ꯂꯩꯇ꯭ꯔꯗꯤ ꯀꯩ ꯎꯄꯥꯏ ꯂꯩꯔꯤ
ꯃꯥꯅꯦ ꯑꯩꯁꯨ ꯌꯦꯡ ꯄꯨꯔꯒꯕꯨꯗꯤ ꯆꯠꯂꯒꯦ ꯍꯌꯦꯡꯁꯦ ꯆꯠꯄ ꯌꯥꯏꯑꯕ ꯑꯩ
ꯍꫭ ꯍꫭꯏ ꯇꯧꯔꫭ ꯇꯧꯔꫭ ꯑꯩ
ꯍꯌꯦꯡ ꯑꯥꯗꯩ ꯆꯠꯂꯕꯨꯗꯤ ꯈꯔ ꯏꯁꯥꯁꯦ ꯃꯇꯝ ꯈꯔ ꯐꯪꯗ ꯈꯣꯠꯇ ꯇꯧꯔꯅꯤ꯫
ꯍꯣꯏ ꯑꯗꯣ ꯅꯪ ꯍꯣꯁꯇꯦꯜꯗꯤ ꯀꯔꯝ ꯀꯥꯟꯗ ꯆꯪꯗꯣꯏꯅꯣ꯫
ꯑꯗꯨꯅꯦ ꯍꯌꯦꯡ ꯆꯠꯉꯛꯄ ꯌꯥꯏ ꯍꯥꯏꯔꯤꯁꯦ꯫
ꯑꯣ ꯍꯌꯦꯡ ꯆꯪꯉꯗꯣꯏꯕ ꯑꯗꯨꯒ ꯅꯪ ꯑꯥꯗ ꯑꯗꯨꯝ ꯇꯧꯔꯛ
ꯅꯪꯒꯤ ꯄꯥꯟꯗꯨ ꯑꯥ꯫
ꯑꯣ ꯑꯣ꯫
ꯑꯗꯨꯃꯥꯏꯅꯗꯤ ꯈꯜꯂꯦ꯫
ꯑꯣ ꯐꯔꯦ ꯐꯔꯦ꯫
ꯈꯪꯗ꯭ꯔꯦ ꯑꯗꯣ꯫
ꯑꯩꯁꯨ ꯅꯣꯏ ꯑꯗꯨꯗ ꯑꯦꯠ ꯑꯗꯨꯗ ꯂꯥꯛꯑꯒ꯫ ꯈꯜꯂꯤꯕꯅꯦ ꯈꯪꯗꯦ ꯅꯥꯏꯟꯗ ꯇꯧꯁꯤꯔ ꯈꯪꯗꯦ ꯂꯥꯁ ꯗꯦꯠ ꯉꯥꯏ ꯂꯩꯕꯁꯨ ꯑꯃꯨꯛꯁꯨ ꯇꯜꯂꯦ꯫ ꯈꯪꯗꯦ ꯑꯩꯁꯨ ꯃꯊꯥ ꯁꯥꯏ꯫
ꯂꯥꯏꯔꯤꯛ ꯇꯝꯂꯣꯏꯔꯒꯅ ꯍꯦꯟꯅ ꯃꯊꯥ ꯁꯥꯗ꯭ꯔꯥ꯫
ꯏꯕꯦꯝꯃ ꯑꯩ ꯍꯧꯖꯤꯛ ꯑꯦꯂꯚꯦꯟ ꯇꯨꯋꯦꯜꯐ ꯑꯣꯏ ꯀꯥꯅꯤꯡꯉꯤ꯫
ꯑꯗꯨꯅꯦ ꯑꯩꯁꯨ ꯀꯥꯅꯤꯡꯉꯦ ꯑꯗꯨꯒꯤ ꯃꯇꯝꯒꯤ꯫
ꯑꯁꯦꯡꯀꯤ ꯁꯨꯃꯥꯏꯅ ꯃꯊꯥ ꯁꯥꯔꯛꯀꯅꯤ ꯁꯨꯃꯥꯏꯅ ꯋꯥꯔꯛ ꯀꯅꯤ ꯁꯨꯃꯥꯏꯅ ꯈꯜꯂꯛꯀꯅꯤꯒꯥꯏꯗꯤ ꯁꯨꯡꯈꯟ ꯈꯟꯂꯨꯗꯦ ꯍꯥ꯫
ꯍꯣꯏ꯫ ꯂꯥꯏꯔꯤꯛ ꯇꯝꯃꯤ ꯃꯅꯨꯡꯗ ꯋꯥꯠꯕ ꯍꯥꯏꯁꯦ ꯆꯠꯄ ꯈꯣꯠꯄ ꯂꯥꯏꯔꯤꯛ ꯇꯝ ꯆꯠꯄ ꯑꯗꯒꯤ꯫ ꯄꯔꯤꯈ꯭ꯌꯥ ꯂꯩꯕꯒꯤ꯫
ꯍꯣ ꯍꯣ ꯍꯣꯏ꯫ ꯄꯔꯤꯈꯥꯝ ꯑꯃ ꯊꯥꯅꯤ ꯍꯥꯏꯕꯒꯤ ꯑꯗꯨꯒꯤ ꯑꯗꯨꯒꯤꯒꯨꯝꯕ ꯋꯥꯠꯄ꯫ ꯑꯗꯨ ꯅꯠꯇꯅ ꯑꯋꯥꯕꯁꯨ ꯂꯩꯇꯦꯀꯣ ꯍꯧꯖꯤꯛ꯫ ꯇꯤ ꯌꯦꯡꯉꯣ ꯑꯋꯥꯕꯩ ꯑꯋꯥꯕ ꯉꯥꯛꯇꯅꯤ ꯌꯦꯡꯉꯨ ꯈꯨꯗꯤꯡꯗ꯫ ꯄꯩꯈꯥꯒꯤꯁꯨ ꯋꯥꯔꯦ ꯊꯕꯛꯀꯤꯖꯨ ꯋꯥꯔꯦ꯫ ꯍꯣꯏ ꯊꯕꯛꯀꯤꯁꯨ ꯋꯥꯔꯦ ꯍꯣꯏ ꯍꯣꯏ ꯑꯩ ꯑꯗꯨ ꯌꯥꯎꯇꯕꯤꯗꯅꯦ꯫ ꯑꯗꯨꯒꯗꯤ ꯊꯥꯗꯦꯍꯦ ꯗꯣ ꯇꯥꯔꯦ꯫ ꯑꯋꯥꯕꯩ ꯑꯋꯥꯕ ꯉꯥꯛꯇ ꯉꯥꯏꯗꯨ꯫
ꯇꯧꯐꯝ ꯂꯥꯛꯐꯝ ꯈꯪꯍꯟꯗꯦ꯫
ꯃꯒꯤꯗꯤ ꯑꯍꯥꯟ ꯑꯉꯥꯡꯁꯨ ꯑꯣꯏꯔꯦ ꯀꯥꯏꯌꯣ꯫
ꯃꯥꯅꯦ ꯑꯍꯥꯟꯕꯁꯨ ꯑꯣꯏꯔꯦ ꯑꯍꯥꯟꯕꯗ ꯊꯨꯞꯆꯤꯟꯈ꯭ꯔꯗꯤ ꯂꯣꯏꯔꯦꯅꯦ꯫
ꯑꯗꯨꯅꯦ ꯍꯥꯏꯁꯦ꯫
ꯑꯁ ꯅꯨꯡꯁꯤꯠꯁꯨ ꯑꯃꯇ ꯂꯥꯛꯇꯦ ꯀꯔꯤꯅꯣ ꯃꯤ ꯂꯣꯏ ꯁꯤꯔꯅꯤ꯫
ꯀꯌꯥꯃꯨꯛ ꯌꯥꯝ ꯁꯥꯔꯒꯦ꯫
ꯁꯥꯏ ꯑꯣꯝ ꯆꯥꯛꯅꯩꯌꯦ꯫ ꯏꯔꯨꯖ ꯊꯣꯛꯎꯔꯝꯅꯦ ꯑꯗꯨꯁꯨ ꯑꯗꯨꯝ ꯌꯥꯗꯦ꯫
ꯑꯣ꯫
ꯄꯤꯁꯨꯝꯁꯤꯁꯨ ꯐꯣꯏ ꯎꯝ ꯉꯁꯤꯗꯤ ꯀꯩꯊꯦꯜ ꯀꯥꯔꯨꯒꯦ ꯇꯧꯅꯤ꯫
ꯑ ꯀꯥꯎꯔꯨꯆꯣ ꯀꯥꯎꯔꯨꯆꯣ ꯑꯅꯧ ꯑꯄꯦꯠ ꯈꯔ ꯌꯦꯡꯊꯔꯨ ꯆꯣ꯫
ꯎꯝ꯫
ꯀꯩꯊꯦꯜ ꯀ ꯆꯠꯄꯗꯔꯣ ꯐꯣꯏꯔꯛꯇꯣꯏꯁꯦ ꯄꯤꯁꯨꯝ꯫
ꯑꯥ ꯑꯗꯨꯝ ꯄꯤꯁꯨꯝ ꯐꯣꯏꯕ ꯑꯣꯏꯅꯕꯨꯗꯤ ꯆꯠꯇꯣꯏꯕ ꯑꯗꯨꯗ ꯑꯗꯨꯝ ꯄꯣꯠ ꯆꯩꯩ ꯌꯦꯡꯉꯛꯒꯦ ꯇꯧꯅꯤ꯫
ꯑꯣ ꯇꯧ ꯊꯔꯣ ꯇꯧ ꯊꯔꯣ ꯅꯣꯏ ꯑꯗꯨꯗ ꯑꯗꯨꯝ ꯅꯠꯇ꯭ꯔꯣ꯫
ꯎꯝ ꯅꯛꯏ
ꯄꯨꯊꯣꯛ
ꯑꯩꯈꯣꯏ ꯑꯩꯈꯣꯏꯒꯤ ꯂꯩꯐꯝꯗꯣ ꯑꯥꯗ ꯑꯩꯈꯣꯏ ꯃꯌꯥꯝ ꯂꯩꯐꯝꯗꯣ
ꯑꯥ
ꯑꯗꯨꯗꯩꯅꯅꯦ ꯀꯩꯅꯣꯕꯣꯡ ꯆꯠꯂꯝꯅꯤ
ꯑꯥ
ꯑꯥ ꯁꯚꯦꯟ ꯅꯨꯄꯥꯒꯤ ꯂꯩꯐꯝ ꯂꯩꯔꯝꯕꯗꯣ
ꯑꯥ ꯑꯥ ꯑꯥ
ꯑꯗꯨꯒꯤ ꯃꯄꯥꯚꯨꯡ ꯆꯠꯂꯝꯅꯤ ꯃꯣꯏ ꯆꯪꯚꯝ ꯑꯗꯨꯋꯥꯏꯕꯨ
ꯑꯣ
ꯌꯥꯝ ꯅꯛꯑꯦ
ꯅꯛꯑꯦ ꯅꯛꯑꯦ ꯑꯗꯨꯗꯤ
ꯎꯝ
ꯌꯥꯔꯦ ꯋꯥꯀꯤꯡ ꯑꯣꯏꯅ ꯆꯠꯊꯣꯛꯎꯕ ꯈꯣꯡꯅ ꯑꯗꯨꯝ
ꯍꯧꯖꯤꯛꯀꯥꯟꯗꯤ ꯈꯣꯡ ꯈꯣꯡꯆꯠ ꯌꯥꯗꯦ
ꯀꯩꯗꯧꯔꯒꯦ
ꯍꯥꯥ
ꯀꯩꯗꯧꯔꯒꯦ
ꯈꯣꯡ ꯆꯠꯂꯗꯤ ꯃꯆꯠꯇꯧ ꯃꯐꯝꯗꯨ ꯈꯛꯇꯅꯦ ꯆꯠꯇꯣꯏꯗꯣ ꯑꯗꯨꯅ ꯒꯥꯔꯤꯅ ꯆꯠꯂꯗꯤ ꯃꯐꯝ ꯑꯇꯣꯞ ꯑꯇꯣꯞꯄ ꯈꯔꯁꯨ ꯀꯣꯏꯔꯛꯄ ꯌꯥꯏꯗꯅ
ꯑꯣ ꯑꯗꯨꯝ ꯑꯗꯨꯒꯨꯝꯕ ꯑꯃ ꯂꯩꯔꯒꯅ ꯒꯥꯔꯤꯗ ꯍꯦꯛ ꯆꯠꯂꯣ
ꯎꯝ ꯒꯥꯔꯤꯅ ꯈꯣꯡꯁꯥꯟꯒ꯭ꯔꯗꯣꯅꯦ
ꯎꯝ ꯑꯃꯗꯣ ꯑꯃꯗꯣ ꯌꯥ ꯁꯦꯝꯅꯤ ꯍꯥꯏꯕꯗꯣ
ꯎꯝ ꯎꯝ ꯍꯥꯏꯌꯨ ꯍꯃꯥ
ꯑꯗꯨ ꯑꯗꯨ ꯗꯦꯠ ꯅꯥꯏꯟꯗꯒꯨꯝꯕ ꯖꯦꯌꯥꯔꯣꯏꯗ꯭ꯔꯣꯅ ꯍꯪꯉꯨꯗꯅ
ꯍꯥ
ꯗꯦꯠ ꯅꯥꯏꯟꯗꯒꯨꯝꯕ ꯌꯥꯔꯣꯏꯗ꯭ꯔꯣꯅ ꯍꯪꯉꯛꯑꯣ ꯑꯦꯠ ꯐꯥꯎꯗꯤ ꯀꯩꯅꯣ ꯂꯩꯒꯤꯅꯤꯗꯅ ꯏꯁꯩ
ꯎꯝ
ꯑꯗꯨꯅ ꯅꯥꯏꯗꯣ ꯌꯥꯔꯣꯏ
ꯑꯩ ꯈꯪꯗꯦ ꯑꯩꯉꯣꯟꯗ ꯍꯥꯏꯔꯛꯇꯤꯌꯦ ꯃꯥꯗꯣ
ꯑꯣ ꯑꯩ ꯑꯃ ꯑꯄꯤꯛꯄꯤ ꯃꯈꯥꯗ ꯍꯣꯡꯗꯒꯤꯕꯗꯣ
ꯎꯝ
ꯑꯗꯨꯗꯁꯨ ꯍꯥꯏꯗꯤ ꯍꯥꯏꯅꯕꯅꯦ ꯑꯗꯣ ꯑꯩꯖꯨ ꯍꯥꯏꯒꯦꯗꯤ ꯈꯜꯂꯝꯕꯅꯦꯕ ꯃꯉꯣꯟꯗꯖꯨ ꯗꯥꯏꯔꯦꯛ ꯑꯗꯣ ꯍꯥꯏꯕꯗꯤ ꯍꯥꯏꯗ꯭ꯔꯤꯕ ꯅꯪ ꯑꯩꯈꯣꯏ ꯂꯥꯛꯑꯒ ꯄꯨꯂꯞ ꯄꯨꯟꯗ꯭ꯔꯗꯤ ꯑꯃꯨꯛꯁꯨ ꯅꯨꯡꯉꯥꯏꯔꯣꯏꯗꯅ
ꯃꯥꯅꯦ ꯃꯥꯅꯦ ꯃꯆꯤꯠ ꯃꯆꯤꯠ ꯑꯃꯨꯛ ꯇꯧꯔꯗꯤ
ꯑꯝ ꯅꯦ
ꯃꯥ ꯀꯩ ꯅꯨꯃꯤꯠꯇ ꯂꯥꯛꯅꯤ ꯍꯥꯏꯖꯥꯠꯂ ꯑꯩ ꯄꯥꯎ ꯐꯥꯎꯅꯗꯦꯅꯦ ꯃꯣꯏ
ꯎꯝ ꯑꯗꯨꯗꯤ ꯑꯩꯖꯨ ꯐꯥꯎꯅꯗ꯭ꯔꯦ
ꯏꯆꯦ ꯑꯋꯥꯡꯕꯤꯗꯨꯖꯨ ꯐꯥꯎꯅꯗꯦ
ꯆꯤꯆꯦ ꯑꯋꯥꯡ ꯍꯣꯏ ꯑꯗꯨꯖꯨ ꯑꯩ ꯐꯥꯎꯅꯗ꯭ꯔꯦ
ꯑꯁꯥꯡꯕꯗꯣ
ꯑꯧ ꯑꯁꯥꯡꯕꯗꯣ
ꯎꯝ ꯃꯥꯁꯨ ꯐꯥꯎꯅꯗꯦ
ꯑꯩꯖꯨ ꯀꯩꯅꯣꯗ ꯂꯦꯒꯤ ꯑꯥ ꯔ ꯊꯦꯡꯅꯩꯌꯦꯕꯀꯣ ꯃꯣꯏꯒꯤ ꯄ꯭ꯔꯦꯛꯇꯤꯁ ꯇꯧꯕꯒꯤ
ꯎꯝ
ꯑꯗ ꯑꯩꯅ ꯊꯥꯖꯜꯂꯦ ꯏꯃꯥꯟꯅꯕꯤꯗ ꯑꯩꯅ ꯀꯔꯝ ꯀꯥꯟꯗꯅꯣ ꯍꯪꯉꯦ ꯑꯗꯨꯃꯥꯏꯅ ꯇꯧꯔꯒ ꯍꯥꯟꯅꯕꯨꯗꯤ ꯍꯥꯏꯔ ꯈꯪꯕꯨꯗꯤ ꯈꯪꯅꯤ ꯃꯥꯁꯨ ꯊꯦꯡꯅꯔꯝꯕꯁꯨ ꯌꯥꯏꯌꯦ ꯕꯤꯗꯤꯑꯣ ꯀꯩꯀꯥꯗꯣ
ꯎꯝ ꯌꯥꯏ ꯑꯁ ꯀꯣꯛꯒꯁꯦ ꯁꯥꯣ ꯅꯨꯡꯁꯥ ꯁꯥꯕꯔꯥ ꯈꯪꯗꯦ ꯑꯗꯨꯝ ꯅꯨꯡꯉꯥꯏꯇꯦ
ꯄꯠꯊꯅꯔꯕꯤꯅꯦ ꯍꯥꯏꯕ ꯑꯩꯁꯨꯅꯦ ꯋꯥꯏ ꯍꯥꯏꯕ ꯌꯥꯝꯅ ꯅꯣꯡ ꯆꯗ꯭ꯔꯁꯨ ꯁꯨꯝ ꯈꯪꯗꯦ ꯏꯁꯥꯁꯦ ꯄꯪꯋꯥꯗ ꯋꯥꯏ
ꯑꯗꯒꯤ ꯎꯪꯅꯕꯗꯣ ꯎꯉꯁꯨ ꯅꯨꯡꯁꯤꯠꯇꯣ ꯑꯁꯥꯕ ꯆꯠꯂꯗꯤ
ꯀꯣꯃ ꯀꯥꯅꯗꯦꯗꯅ
ꯎꯝ ꯑꯩꯈꯣꯏꯒꯤꯗꯨꯒ ꯀꯌꯥꯝ ꯂꯥꯞꯅꯅꯣ
ꯍꯥꯥ
ꯑꯩꯈꯣꯏꯒꯤ ꯏꯃꯥꯟꯅꯕꯤꯗꯣ
ꯎꯝ
ꯑꯗꯨꯒ ꯅꯣꯏꯒ ꯀꯌꯥꯝ ꯂꯥꯞꯅꯒꯦ
ꯌꯥꯝ ꯂꯥꯞꯅꯕ ꯅꯠꯇꯦ ꯑꯩꯈꯣꯏ ꯄꯔꯦꯡ ꯑꯃ ꯑꯃ ꯅꯥꯀꯟꯒꯤ ꯄꯔꯦꯡ ꯌꯥꯝ ꯂꯥꯞꯇꯦ ꯃꯤꯅꯤꯠ ꯃꯔꯤ ꯃꯉꯥ ꯈꯛꯇꯅꯦ